ꯒꯤ ꯊꯥꯏꯒꯤꯗꯨ ꯁꯦꯞ ꯇꯧꯍꯧꯗ꯭ꯔꯦ ꯎꯝ ꯀꯣꯛꯇ ꯑꯃꯗꯔꯦ ꯃꯔꯛꯇ ꯇꯞꯊꯣꯛꯈ꯭ꯔꯕ ꯑꯁ ꯃꯤꯅꯤꯠ ꯇꯔꯥ ꯐꯥꯔꯝꯗꯥꯏꯁꯤꯗ ꯏꯔꯥꯅꯤ ꯉꯁꯥꯏꯁꯨ ꯑꯃꯨꯛ ꯇꯧꯔꯤꯅꯤꯅꯦ ꯁꯤꯁꯦ ꯆꯞ ꯃꯥꯟꯅꯅ ꯍꯥ ꯃ ꯆꯕ ꯅꯠꯇ ꯅ ꯑꯦ ꯑꯩꯒꯤ ꯅꯦꯠꯋꯥꯛ ꯌꯥꯔꯛꯇꯕ
ꯎꯝ
ꯐꯠꯂꯥꯎꯅ ꯋꯥꯏ ꯐꯥꯏ ꯋꯥꯏ ꯐꯥꯏ ꯁꯝꯕꯅꯦꯕ ꯋꯥꯏ ꯐꯥꯏ ꯁꯝꯕꯗꯨꯗ ꯀꯩ ꯌꯦꯟꯁꯥꯡ ꯊꯣꯡꯉꯤꯅꯣꯣꯏ ꯑꯥ ꯆꯠꯇꯣꯏꯅꯦ ꯑꯩꯉꯣꯟꯗ ꯁꯦꯠ ꯇꯧꯔꯛꯇ꯭ꯔꯗꯤ ꯅꯉꯣꯟꯗ ꯇꯧꯔꯣꯏꯗꯤ ꯋꯥꯏ ꯐꯥꯏ ꯊꯥꯖꯤꯟꯕ ꯌꯥꯅꯤꯅ ꯊꯖꯜꯂꯨꯒꯤꯅꯨ ꯉꯥꯏꯈꯣ ꯍꯣꯏ ꯃꯊꯪ ꯃꯊꯪ ꯑꯃꯨꯛ ꯑꯗꯨꯗ ꯊꯥꯖꯜꯂꯣ ꯑꯍꯨꯝ ꯍꯥꯂꯥ ꯁꯥꯟ ꯂꯣꯏꯔꯦ ꯂꯩꯗꯧꯔꯒꯩ ꯉꯥꯔꯤꯂꯩꯇꯦꯗꯨꯗꯥ ꯇꯥꯗꯣꯏꯔꯕ ꯑꯗꯨꯅꯤꯗ ꯄꯤꯟꯇꯗꯣ ꯂꯧꯅꯤꯡꯉꯕꯨꯗꯤ ꯑꯗꯨꯝ ꯂꯧꯍꯜꯂꯣ ꯀꯃꯔꯁꯇꯣ ꯑꯗꯣ ꯈꯤꯇꯪ ꯈꯤꯇꯪꯗꯤ ꯋꯥꯅꯤꯀꯣ ꯑꯈꯣꯏ ꯏꯕꯨꯡꯉꯣꯗꯣ ꯑꯩꯅ ꯉꯝꯒꯗ꯭ꯔꯅ ꯂꯧꯍꯟꯕꯅꯦ ꯑꯗꯣ ꯉꯝꯗꯦꯕ ꯑꯃ
ꯂꯥꯏꯔꯤꯛ ꯇꯝꯃꯗꯤ ꯈꯔ ꯋꯥꯥ ꯇꯥꯃꯤꯗꯣ
ꯋꯥꯅꯤ ꯈꯤꯇꯪꯗꯤ ꯋꯥꯅꯤ ꯎꯝ ꯇꯥꯏ ꯇꯠꯇꯦ ꯇꯠꯇꯦ ꯇꯠꯇꯦ ꯇꯥꯏ ꯅꯠꯇꯦ ꯅꯠꯇꯦ ꯇꯥꯏ
ꯔꯆꯦꯅ ꯅꯣꯏ ꯇꯗꯔꯣ
ꯇꯥꯗꯌꯦ ꯍꯧꯖꯤꯛ ꯉꯔꯥꯡ ꯅꯂꯣꯡꯗ ꯆꯠꯂꯦ ꯎꯝ ꯃꯣꯌꯒꯤ ꯀꯩꯅꯣꯗꯨ ꯐꯥꯑꯣꯔꯦ ꯑꯃꯌꯨ ꯗꯨ ꯑꯗꯨꯗꯣ ꯁꯟ ꯅꯣꯡ ꯑꯝꯇ ꯇꯥꯗꯣꯏꯗꯅꯥ ꯖꯔꯥ ꯈꯥꯃꯦꯟ ꯇꯔꯥ ꯍꯣꯌ ꯇꯥꯗꯤ ꯎꯝ ꯇꯥꯅꯤꯗꯤꯝ ꯇꯥꯌꯦ ꯑꯍꯩꯅꯣꯟ ꯅꯣꯡꯁꯤ ꯇꯥ ꯂꯩꯔꯝꯕꯥ ꯈꯡꯕꯔꯥ ꯑꯥ ꯑꯗꯨꯁꯨ ꯂꯃꯣꯏ ꯕꯖꯥꯔꯗꯩꯅ ꯑꯩꯈꯣꯏꯁꯨ ꯃꯥꯏꯀꯩꯁꯦ ꯑꯩꯅ ꯃꯣꯏꯅ ꯐꯤꯔꯣꯀꯤ ꯑꯣꯏ ꯃꯥꯜꯂꯦ ꯍꯦꯟꯅꯄ ꯑꯥ
ꯌꯥꯝ ꯂꯥꯏꯔꯣꯝꯒꯤꯁꯦ ꯇꯥꯗꯕ ꯃꯥꯟꯗ꯭ꯔ ꯁꯣꯔꯣꯛꯇꯣ
ꯑꯣ
ꯉꯪ ꯀ ꯉꯥꯡ ꯐꯟꯅꯥꯏꯔꯅꯣ
ꯐꯃꯦ ꯎꯝ
ꯅꯪꯀꯥꯟ ꯊꯣꯡꯉ ꯆꯥꯗꯗ
ꯆꯥꯔꯗꯕꯅꯤ ꯍꯧꯖꯤꯛ ꯋꯥꯔꯤ ꯁꯥꯟꯅꯕ ꯂꯣꯏꯕꯒ ꯀꯩꯗꯧꯕ ꯆꯠꯂꯨꯅꯣ ꯀꯩꯅꯣꯗꯗꯤ ꯊꯕꯛ ꯑꯃ ꯆꯠꯂꯨꯕꯅꯦ ꯎ ꯑꯝꯇ ꯇꯥꯗꯗ ꯑꯣꯏꯅꯧꯅ ꯇꯥꯔ ꯀꯣꯏꯂꯥ ꯂꯣꯏ ꯁꯣꯂꯔꯦ ꯎ ꯑꯩꯣꯏꯕꯤ ꯀꯃꯥꯏꯅ ꯇꯧꯔꯤꯒꯦ ꯀꯔꯝ ꯅꯥꯀꯟꯗ ꯆꯠꯂꯤꯒꯦ ꯑꯩꯁ ꯑꯥ ꯅꯥꯟꯗꯔꯣ ꯅꯣꯏꯒꯤ ꯑꯦꯝ ꯌꯨ ꯈꯔꯥ ꯍꯦꯟꯗꯣꯛ ꯒꯥ ꯁꯒꯣꯜ ꯒꯥ ꯇꯣꯡꯕ ꯃꯤ ꯂꯩꯇꯔꯥ ꯑꯟ ꯌꯨ ꯈꯔꯥ ꯍꯦꯟꯇꯣꯛ ꯑꯒ ꯀꯥꯏꯗ ꯅꯣꯏꯒꯤ ꯑꯗꯨꯒꯤ ꯒꯦꯠ ꯇꯣ ꯈꯔꯥ ꯍꯦꯟꯇꯣꯛ ꯑꯒꯅꯦ ꯃꯨꯔꯇꯤ ꯁꯔꯥ ꯊꯝꯕ ꯗꯣ ꯑꯣ ꯁꯇꯦꯟꯗꯔ ꯔꯣꯕꯔꯠ ꯃꯅꯥꯛꯇ
ꯑ ꯆꯗꯣ ꯄꯀꯔ ꯍꯦ ꯇꯒꯔ ꯑꯅꯦ
ꯑꯗꯨꯒꯤꯗꯨꯗ ꯅꯨꯄꯤ ꯂꯣꯏꯁꯪ ꯑꯃ ꯂꯩꯈ꯭ꯔꯦ ꯃꯇꯝꯗ ꯎ ꯑꯗꯨ
ꯁꯣꯔꯣꯛꯀꯤ ꯃꯅꯤꯡꯂꯣꯝ ꯊꯥꯡꯕꯗ ꯑꯗꯨꯗ ꯅꯍꯥꯥꯟ ꯑꯝ ꯊꯥꯏꯅ ꯆꯠꯈꯤꯕꯗꯣ ꯑꯩꯅ ꯁꯤ ꯂꯝꯕꯤꯁꯦ ꯑꯩꯅ ꯅꯍꯥꯜ ꯆꯠꯈꯤꯕ ꯅꯨꯄꯤ ꯂꯣꯏꯁꯪ ꯂꯩꯕ ꯂꯝꯕꯤꯗꯣ ꯃꯥꯜꯂꯦꯅ ꯀꯥꯎꯊꯣꯛꯈ꯭ꯔꯦꯗꯅ ꯑꯗꯨꯗ ꯂꯩꯕꯅꯦꯗꯤ ꯑꯩꯗꯣ ꯑꯗꯨꯩꯅꯣ ꯑꯗꯨꯝ ꯆꯨꯝ ꯂꯣꯏꯔꯕꯥꯟꯗ ꯂꯩꯔꯝꯃꯦ ꯑꯗꯨ ꯃꯤ ꯅꯨꯄꯤꯤ ꯁꯥꯔꯒ ꯑꯅꯤ ꯂꯩꯕꯗꯣ ꯊꯥꯏꯅ ꯆꯠꯈꯤꯕꯅꯤ ꯂꯩꯠꯇꯣ ꯀꯨꯏꯔꯔꯕꯣꯏ ꯃꯃꯥꯡꯗ ꯃꯤ ꯑꯟꯖꯨ ꯍꯣꯏ ꯂꯩꯁꯥꯔꯤꯉꯩ ꯑꯕꯦꯊꯣꯏ ꯍꯣꯏ ꯑꯗꯒꯤ ꯁꯝꯕꯣꯝ ꯍꯣꯏ ꯑꯕꯦꯊꯣꯏꯗ ꯂꯣꯏ ꯄꯥꯕ ꯑꯩꯈꯣꯏꯒꯤ
ꯣꯏ ꯂ ꯄꯥꯜꯂꯦꯕꯀꯣ ꯑꯗꯨꯒ ꯁꯝꯕꯣꯝ ꯃꯤꯔꯥ
ꯑꯗꯨꯒ ꯀꯃꯥꯏꯅ ꯇꯧꯒꯦꯗ ꯁꯝꯕꯣꯛ ꯀꯩꯅꯣꯒꯤ ꯃꯦꯟꯖꯒꯤ ꯅꯨꯄꯥ ꯑꯃ ꯀꯣꯏꯕ ꯅꯨꯄꯥꯗꯨꯅ ꯐꯣꯇꯣ ꯊꯥꯒꯠꯄꯗ ꯨꯀꯣ ꯆꯥꯗꯕ
ꯊꯥꯒꯠꯅ ꯎ ꯑꯗꯨꯒꯤ ꯀꯦꯁ ꯀꯥꯅꯁꯤꯡꯗ ꯏꯗ ꯆꯠꯂꯦ
ꯇꯣꯗꯨꯅ ꯅꯦꯕꯤꯊꯣꯏꯅꯦ ꯃꯤꯔꯥꯅꯦ ꯁꯝꯕꯣꯅꯦ ꯑꯕꯨꯗꯤ ꯃꯣꯏ ꯃꯔꯤ ꯀꯥꯞꯄ ꯑꯗꯨꯒ ꯃꯕꯨꯛ ꯀꯪꯕꯤ ꯃꯥꯜꯂꯦ ꯍꯥꯏ ꯍꯥꯏꯕ꯭ꯔꯥ ꯀꯩꯅꯣꯝꯃ ꯑꯗꯨꯃꯥꯏꯅ ꯊꯥꯒꯠꯂꯛꯑꯦꯅ ꯇꯧꯕꯗꯒꯤ ꯇꯧ ꯃꯃꯒꯤ ꯅꯨꯄꯥ ꯑꯗꯨꯒꯤ ꯀꯣꯟꯖꯧ ꯅꯨꯄꯥꯗꯣ ꯑꯗꯨꯏꯁꯨ ꯀꯣꯛꯈꯠꯂꯦ ꯑ ꯑꯩꯈꯣꯏ ꯆꯠꯂꯦ ꯑꯩꯈꯣꯏꯒꯤ ꯅꯩꯕꯦꯊꯣꯏꯒꯤꯅ ꯊꯣꯏꯅꯥ ꯁꯪꯗꯦꯅ ꯑꯩ ꯆꯠꯂꯣ ꯆꯠꯍꯟꯕ ꯅ ꯑꯗꯒꯤ ꯀꯩꯅꯣꯗꯨ ꯅꯦ ꯄꯩꯊꯦꯁꯨ ꯃꯌꯨꯝ ꯄꯥꯟꯈ꯭ꯔꯕꯅꯤꯅ ꯂꯥꯛꯄ ꯌꯥꯗꯦ ꯆꯦꯗꯅ ꯃꯥꯏ ꯃꯍꯨꯠ ꯑꯩ ꯆꯠꯂꯦꯕ ꯑꯗꯨꯒ ꯑꯩꯈꯣꯏ ꯃꯉꯥꯁꯦ ꯑꯩꯈꯣꯏ ꯃꯔꯤꯔꯣ ꯃꯉꯥꯔꯣ ꯃꯅꯨꯡꯗ ꯃꯣꯏ ꯂꯁꯪ ꯃꯅꯨꯡꯗ ꯐꯝꯃꯦ ꯅꯨꯄꯤ ꯑꯃ ꯂꯩ ꯅꯣꯏ ꯃꯔꯤ ꯅꯥꯎꯕ ꯃꯥꯅꯦꯒꯥꯏ ꯀꯩꯅꯣ ꯁꯪꯧꯅꯀꯣ ꯃꯥꯅꯤ ꯀꯅꯥꯅ ꯑꯍꯟ ꯃꯥꯥꯟꯒꯦꯔ ꯑꯩꯉꯣꯟꯗ ꯃꯥꯅ ꯑꯍꯟ ꯃꯥꯜꯂꯦ ꯀꯥꯏꯅꯗꯒꯤ ꯃꯤꯦꯟꯗꯨ ꯃꯤꯦꯟꯗꯨꯁꯨ ꯇꯣꯉꯥꯟꯅ ꯂꯩꯈ꯭ꯔꯦ ꯃꯣꯏꯗꯤ ꯑꯩꯈꯣꯏ ꯈꯠꯅꯕꯅꯤ ꯑꯔꯨꯅꯥꯖꯥꯋꯦꯕꯀꯣ ꯃꯦꯟꯗꯨ ꯑꯩꯈꯣꯏ ꯃꯉꯥꯅꯦꯅ ꯃꯦꯟꯗꯨꯗꯤ ꯑꯩꯈꯣꯏꯒ ꯈꯠꯅꯔꯤꯕꯅꯤꯅ ꯃꯣꯏ ꯃꯥꯒꯤ ꯅꯨꯄꯥꯗꯨꯒꯤ ꯇꯧ ꯀꯦꯁꯀꯤ ꯈ ꯑꯗꯨꯝꯅ ꯀꯥꯟꯅꯔꯤꯕꯅꯤꯅ ꯃꯥꯒꯤ ꯇꯣꯉꯥꯟꯅꯒ ꯂꯩꯕꯤꯗꯤ ꯇꯧꯋꯦꯕ ꯃꯃꯥꯒꯒ ꯑꯗꯨꯒ ꯃꯐꯝ ꯃꯔꯤꯁ ꯀꯅꯥꯅ ꯑꯍꯟꯅꯣ ꯀꯥꯏꯅ ꯃꯥꯅ ꯑꯍꯟꯒꯤ ꯃꯤꯔꯥꯗ ꯃꯥꯅꯇꯣꯝꯕꯤ ꯃꯥꯜꯂꯤ ꯀꯥꯏꯗ ꯅꯣꯛꯅꯤꯡꯉꯦ ꯑꯗꯨꯕꯨ ꯅꯤꯡꯁꯤꯡꯉ ꯅꯍꯥꯟ ꯆꯠꯄꯗ ꯂꯝꯕꯤꯗꯣ ꯂꯩꯔꯝꯕ
ꯑꯣ ꯐꯥꯏꯅꯜ ꯅꯤꯡꯁꯤꯡꯉꯛꯏꯅꯦꯕꯣ ꯍꯣꯏ ꯁꯤ ꯂꯝ ꯃꯤꯁꯤ ꯆꯠꯠꯇꯔ ꯃꯥꯜꯂꯦ ꯈꯟꯕꯗ ꯑꯣꯏꯅ ꯎꯝ ꯎꯝ ꯑꯕꯦꯝ ꯑꯃꯅ ꯀꯔꯝ ꯀꯥꯟꯅ ꯊꯣꯛꯂꯛꯇꯣꯏꯕ
ꯌꯨꯝ ꯁꯪꯒꯥꯕ ꯅꯪꯅꯕ ꯑꯗꯨꯒꯤ ꯑꯦꯛꯖꯥꯝ ꯨꯝꯗ
ꯀꯗ
ꯂꯥꯏ ꯍꯔꯥꯎꯕ ꯍꯧꯕ ꯅꯨꯃꯤꯠ ꯅꯠꯇ꯭ꯔꯒ ꯂꯥꯏꯔꯣꯏ ꯅꯣꯡꯉꯥꯜꯂꯒ ꯑꯅꯤ ꯃꯔꯔꯛꯇꯨꯗ ꯍꯔ ꯆꯂꯤꯦ
ꯑꯗꯨꯗꯤ ꯂꯩꯔꯥꯎ ꯅꯨꯃꯤꯠꯇ ꯇꯧꯔꯁꯨ ꯌꯥꯗꯤ ꯌꯥꯏ
ꯎꯝ
ꯂꯥꯏꯔꯣꯏ ꯐꯖꯅ ꯂꯣꯏꯔ ꯇꯧꯔꯁꯨ ꯌꯥꯏꯑꯕ ꯌꯥꯕꯁꯨ ꯑ ꯂ ꯍꯔꯥꯎꯕ ꯅꯪꯅꯕꯗꯤ ꯊꯣꯛꯂꯛꯀꯅꯤ
ꯂꯥꯏꯅ ꯃꯤ ꯀꯌꯥꯃꯤ ꯍꯥꯏꯔꯥꯎꯃꯤ ꯍꯥꯏꯔ ꯆꯥꯒ
ꯈꯪꯗꯌꯦ ꯄꯤꯟꯇꯨ ꯍ ꯁꯗꯔꯥ
ꯃꯉꯥꯅꯤ ꯍꯔꯥꯎꯕꯁꯦ ꯂꯥꯏꯑꯣꯣꯏ ꯅꯨꯃꯤꯇ ꯃꯥꯄꯜꯅꯤ ꯄꯥꯜꯂꯦ ꯐꯠꯇꯦꯅ ꯅꯍꯥꯡꯝ ꯇꯧꯗꯅ
ꯎꯝ
ꯎꯝ
ꯇꯔꯦꯠꯅꯤ ꯍꯔꯥꯎꯕꯗꯤ ꯂꯩꯔꯦ ꯅꯉꯥꯏ ꯂꯧꯑꯣꯗꯣꯏꯅꯦꯕ ꯃꯉꯥꯅꯤ ꯍꯔꯥꯎꯔꯒꯅ ꯈꯔ ꯂꯞꯅꯔꯦ ꯇꯔꯦꯠꯅꯤ ꯍꯔꯥꯎ ꯍꯔꯥꯎꯗ꯭ꯔꯗꯤ ꯃꯉꯥꯅꯤ ꯍꯔꯥꯎꯔꯗꯤ ꯅꯤꯉꯥꯒꯤ ꯃꯉꯥꯅꯤ ꯄꯥꯟꯕꯅꯤꯅ ꯃꯉꯥꯅꯤꯗ ꯍꯔꯥꯎꯕꯗꯣ ꯐꯔꯛ ꯇꯥꯗ꯭ꯔꯣ ꯇ ꯑꯗꯨꯅꯦ ꯇꯔꯦꯠꯅꯤ ꯍꯔꯥꯎꯗꯣꯏꯔꯝꯒꯅꯤꯗ
ꯗꯁꯔꯅꯤꯗꯧꯕꯁꯅꯤ ꯍꯥ
ꯎꯝꯗ ꯁꯥꯒꯗꯧꯅꯤ ꯀꯩꯅꯣ ꯍꯧꯗ꯭ꯔꯔꯤꯗ ꯅꯣꯏ ꯆꯥꯛ ꯆꯥꯔꯕꯣ
ꯎꯝ
ꯆꯥꯎ ꯍꯣꯏ ꯕꯤꯃ ꯑꯇꯣ ꯄꯤꯁꯤ ꯁꯤꯛꯁꯇꯤꯒ ꯀꯌꯥꯅꯣꯝ ꯆꯠꯈꯤꯕꯅꯤꯅꯦ ꯀꯥꯎꯔꯦ ꯍꯥꯏꯕ ꯅꯨꯃꯤꯠꯇꯗꯣ ꯑꯣꯂꯛꯇ꯭ꯔꯕ ꯄꯥꯈꯠ ꯂꯩꯅꯦ ꯍꯖꯂꯅꯦ ꯉꯁꯥꯏꯗꯤ ꯌꯦ ꯌꯥꯗꯕꯩ ꯇꯣꯏꯅꯦ ꯕꯤꯔꯌꯥꯅꯤꯅꯦꯅ ꯇꯧ ꯂꯩꯃꯦ ꯎꯝꯔꯕ ꯀꯩꯅꯅꯣꯅꯦꯅ ꯑꯩꯈꯣꯏꯁꯨ ꯌꯥꯗꯤ ꯐ ꯑꯣꯏꯔ ꯁ
ꯍꯣꯝ ꯊꯥꯏꯟꯁ
ꯍꯣꯝ ꯁꯥꯏꯌꯦꯟꯁ ꯑꯦ ꯀꯩꯅꯣ ꯍꯥꯏꯁꯤꯕꯣ ꯑꯦꯗꯤꯁꯅꯦꯜꯗꯕꯨ ꯑꯣꯏꯗꯕ ꯑꯃ ꯑꯃꯨꯛ ꯊꯥꯔ ꯂꯣꯏꯔꯦ ꯀꯝꯕꯥꯅꯤꯅ ꯍꯟꯗꯛ ꯑꯃ ꯊꯥ ꯌꯥꯕꯅꯤꯗ
ꯌꯥꯏꯌꯦ ꯑꯗꯨ ꯎꯗꯤ
ꯑꯗꯣ ꯀꯩꯅꯣꯅꯤꯗꯤ ꯊꯥꯡ ꯇꯥ ꯂꯣꯏ ꯂꯧꯅꯈ꯭ꯔꯕꯅꯤꯅ ꯍꯣꯝ ꯁꯥꯏꯟꯁꯇꯛꯇ ꯄ ꯌꯥꯝꯗ꯭ꯔꯦꯗꯅ ꯑꯗꯨꯒ ꯑꯣꯖꯥꯅ ꯌꯦꯡꯗ꯭ꯔꯁꯨ ꯁꯥꯇ꯭ꯔ ꯑꯃꯅꯤꯅ ꯉꯥꯔꯕꯅꯤꯅ ꯍꯪꯅꯕ ꯈꯣꯠꯅꯕꯗꯨ ꯇꯜꯂꯕ ꯎꯝ ꯑꯗꯨꯒ ꯑꯣꯖꯥꯗꯨꯁꯨ ꯃꯌꯥꯝ ꯃꯔꯣꯟ ꯈꯪꯖꯕ ꯑꯃ ꯇꯥꯔꯤ ꯑꯣ
ꯍ ꯃꯥ ꯈꯔꯒ ꯅꯤꯡ ꯉꯝꯖꯗꯕꯒ ꯍꯥꯏꯗꯤ ꯔꯣꯏꯁꯤ ꯈꯪꯗꯕꯨ ꯀꯁꯅꯁꯦ ꯀ
ꯑꯣ
ꯎꯝ ꯑꯗꯨꯣ ꯀ ꯐꯍꯜꯂꯣ ꯑꯝꯇ ꯑꯗꯨꯒ ꯀꯝꯄꯥꯗꯣ ꯊꯥꯗꯣꯛꯑꯒ ꯀꯝꯄꯥꯗꯣ ꯊꯥꯗꯣꯛꯅꯕ ꯀꯟꯅ ꯄꯥꯍꯜꯂꯣꯕ ꯂꯥꯏꯔꯤꯛ
ꯎꯝ ꯂꯥꯏꯔꯤꯛ ꯄꯥꯕꯖꯨ ꯅꯥꯀꯟ ꯑꯃꯗ ꯇꯥꯔ ꯅꯥꯀꯟ ꯑꯃꯗ ꯊꯥꯗꯣꯛꯄ ꯃꯤꯅꯤ
ꯑꯗꯨ ꯀꯩꯁꯨ ꯀꯥꯏꯗꯦꯗ ꯂꯥꯏꯔꯤꯛꯄꯨ ꯍꯦꯛꯇ ꯂꯣꯏ ꯍꯩꯗ ꯌꯥꯗꯦ ꯂꯣꯏ ꯄꯣꯠꯇꯦ ꯑꯗꯨꯝ ꯐꯠꯇ꯭ꯔꯁꯨ ꯑꯗꯨꯝ ꯀꯟꯅ ꯄꯥꯁ ꯇꯧꯅꯕ ꯀꯟꯅ ꯍꯣꯠꯅꯖꯩꯗꯨꯅꯤ ꯍꯦꯟꯅ ꯄꯥꯝꯃꯦ ꯍꯟꯇꯛ ꯂꯣꯏ ꯎꯝ ꯑꯩ ꯔꯨꯝ ꯑꯩ ꯏꯇꯣꯝ ꯂꯩꯌꯦ ꯑꯩꯒꯤ ꯔꯨꯝꯃꯦꯠꯇꯣ ꯃꯌꯨꯝ ꯆꯠꯈꯤꯌꯦ ꯂꯥꯏ ꯍꯔꯥꯎꯕ ꯌꯥꯎꯕ
ꯎꯝ ꯀꯤꯖꯗꯔꯣ
ꯀꯤꯗꯦꯗ ꯀꯩꯗꯧ ꯀꯤꯗꯣꯏꯅꯣ ꯁꯨꯝ ꯂꯩꯔꯕꯅꯤꯅ ꯀꯩꯝ ꯈꯟꯕꯤꯗꯦ ꯃꯥꯅꯔꯦ ꯌꯨꯝꯗ ꯂꯩꯕꯕꯨ ꯍꯩꯕꯨ ꯍꯩꯅꯗ꯭ꯔꯦ ꯁꯤꯗꯅ ꯅꯨꯡꯉꯥꯏ
ꯎꯝ
ꯍꯟꯅꯤꯡꯗꯦ ꯑꯩ ꯌꯨꯝꯗ ꯀꯩꯁꯨꯝ
ꯎꯝ
ꯑꯗꯣ ꯑꯩ ꯑꯃꯨꯛ ꯇꯣꯔꯛꯀꯦ
ꯃꯤꯅꯤꯠ ꯇꯦꯟ ꯃꯤꯅꯠ ꯐꯥꯔꯦ ꯑꯩꯃꯨꯛ ꯑꯃꯨꯛ ꯇꯧꯔꯛꯀꯦꯀꯣ ꯌꯥꯅꯤꯅ
ꯍ
ꯑꯩ ꯑꯃꯨꯛ ꯇꯧꯔꯒꯦꯕ
ꯎꯝ
ꯇꯔꯥ ꯐꯥꯔꯦꯕ
ꯍ ꯍꯣ